ꯍꯜꯂꯣ
ꯎꯝ ꯇꯥꯏ ꯇꯥꯏ ꯇꯥꯏ
ꯑꯣ ꯚꯥꯏ ꯀꯩꯗꯧꯔꯝꯃꯤꯅꯣ꯫
ꯑꯉꯥꯡ ꯃꯈꯩꯒ ꯁꯨꯃꯥꯡꯅ ꯐꯝꯃꯝꯕꯅꯦ꯫ ꯉꯥ ꯐꯥꯔꯨ ꯍꯜꯂꯛꯄꯗꯩ꯫ ꯋꯥꯔꯦꯅ ꯄꯣꯊꯥ ꯑꯃꯕꯅꯦ
ꯑꯣ
ꯥꯚꯥꯏꯗꯤ ꯀꯩꯗꯧꯔꯝꯕ
ꯑꯦ ꯏꯃꯥꯅ ꯃꯈꯩꯒ ꯁꯨꯝ ꯊꯣꯛꯑ ꯂꯩꯔꯝꯕꯅꯦ ꯑꯗꯩ ꯕꯥꯥꯏ ꯐꯣꯟ ꯇꯧꯁꯦꯔꯅ ꯐꯣꯟ ꯇꯧꯔꯝꯕ꯫
ꯎꯝ ꯐꯣꯟ ꯇꯧꯔꯒꯦ ꯀꯩꯗꯤ ꯂꯩꯔꯝ
ꯁꯨꯝ ꯅꯣꯏ ꯑꯗꯣꯝꯗ ꯍꯥꯏꯗꯤ ꯃꯅꯥ ꯃꯁꯤꯡ ꯀꯩꯀꯩ ꯊꯥꯕꯥ ꯈꯣꯠꯄ꯭ꯔꯥ ꯍꯪꯉꯛ ꯍꯪꯉꯛꯀꯦ ꯇꯧꯕ ꯑꯩꯅ꯫
ꯑꯣ ꯃꯅꯥ ꯃꯁꯤꯡꯗꯤ ꯌꯥꯝ ꯊꯥꯏꯅꯦ ꯐꯥꯝꯅꯤꯅ ꯁꯨꯝ ꯃꯣꯔꯣꯛ ꯊꯥꯏ ꯀꯣꯕꯤ ꯊꯥꯏ꯫ ꯑꯗꯨꯗꯩ꯫ ꯌꯦꯟꯗꯦꯝ ꯀꯩ ꯀꯩꯁꯨ ꯑꯗꯨꯝ ꯊꯥꯏ ꯌꯣꯟꯕꯁꯨ ꯆꯠꯂꯦ ꯃꯔꯛ ꯃꯔꯛ ꯨ ꯇ
ꯑꯗꯣ ꯌꯣꯟꯕ ꯆꯠꯂꯗꯤ ꯑꯩꯈꯣꯏꯔꯣꯝꯗꯁꯨ ꯕꯥꯏꯗꯩ ꯂꯧꯔ ꯑꯩꯅ ꯌꯣꯟ ꯌꯥꯏꯅꯦ꯫ ꯑꯩꯈꯣꯏ ꯀꯂꯞ ꯀꯨꯝꯕꯗ ꯑꯥ ꯀꯣꯕꯤꯒꯨꯝꯕꯗꯣ ꯍꯧꯖꯤꯛ ꯑꯣ ꯍꯥꯏꯔꯛꯑꯣ
ꯃꯤ ꯂꯧꯕ ꯂꯥꯛꯄꯁꯨ ꯌꯥꯝ ꯋꯥꯠꯂꯦꯅ ꯍꯧꯖꯤꯛꯀꯥꯟꯁꯤ ꯑꯗꯨ ꯊꯥꯗꯣꯛꯀꯦ ꯈꯜꯂꯤꯅꯤꯅꯦ ꯍꯥꯏꯔ ꯃꯤ ꯃꯈꯩꯗ
ꯑꯣ ꯑꯗꯨꯗꯤ ꯚꯥꯏ ꯁꯨꯃꯥꯏ ꯇꯧꯔꯁꯤ ꯏꯕꯥꯅꯤ ꯐꯥꯎꯅꯔꯕꯅꯤꯅ ꯇꯥꯟ ꯌꯥꯝ ꯆꯥꯔꯦ ꯄꯥꯎ ꯐꯥꯎꯅꯔ ꯀꯣꯕꯤꯒꯨꯝꯕ ꯅꯣꯏ ꯃꯣꯔꯣꯛ ꯀꯨꯝꯕꯗꯣ ꯃꯣꯔꯣꯛꯇꯦꯛ ꯀꯨꯝꯕ
ꯎꯝ
ꯈꯔ ꯂꯧꯕ ꯂꯥꯛꯑꯒꯦ ꯑꯩ ꯑꯗꯣ ꯑꯩꯈꯣꯏ ꯁꯣꯝꯗ ꯀꯂꯞ ꯀꯨꯝꯕꯗ ꯌꯣꯜꯂꯉꯥꯏ ꯊꯕꯛꯁꯤ ꯁꯨꯐꯝ ꯂꯩꯇꯅ ꯉꯥꯎꯔ ꯂꯩꯔꯤꯅꯤ ꯑꯦ
ꯌꯥꯏ ꯌꯥꯝ ꯐꯔꯝꯃꯤ ꯑꯩ ꯊꯕꯛꯁꯤ ꯏꯟꯁꯥꯡ ꯅꯥꯄꯤ ꯌꯥꯝꯃꯟ ꯊꯥꯖꯤꯜꯂꯝꯃꯤꯅ ꯂꯧꯕꯤꯅꯉꯥꯏ ꯌꯥꯝ ꯂꯩꯇꯗ
ꯍꯣꯏꯅꯦ ꯑꯗꯨꯃꯥꯏ ꯇꯧꯔꯁꯨ ꯄꯠꯂ ꯃꯥꯡꯗꯣꯏꯅꯤꯗꯣ
ꯎꯝ
ꯑꯗꯨ ꯀꯣꯕꯤꯒꯨꯝꯕ ꯍꯤꯗꯥꯛ ꯅꯨꯡꯗꯥꯛ ꯀꯥꯞꯄꯤꯔꯣ ꯀꯃꯥꯏ ꯇꯧꯒꯦ ꯗꯨꯝ
ꯍꯤꯗꯥꯛ ꯅꯨꯡꯗꯥꯛ ꯑꯩ ꯇꯤꯟꯒꯤꯗꯤ ꯊꯥꯗꯣꯛꯑꯥ ꯑꯇꯩꯗꯤ ꯆꯥꯎꯅ ꯈꯣꯠꯅꯕꯗꯤ ꯊꯥꯗꯣꯛꯇꯦ ꯑꯗꯨꯝ ꯐꯅ ꯃꯈꯣꯡ ꯁꯨꯝꯃ ꯇꯤꯟ ꯀꯥꯡ ꯁꯦꯡꯉꯒ ꯏꯁꯤꯡ ꯐꯖꯟ ꯆꯥꯎꯍꯟꯕꯅꯤꯗ
ꯕꯥꯏ ꯍꯣꯏ ꯊꯕꯛ ꯋꯥꯔꯝꯅꯦꯕꯣ ꯊꯕꯛ ꯐꯅ ꯉꯥꯁꯨ ꯑꯃꯨꯛ ꯌꯣꯛꯁꯤꯟ ꯑꯗꯩ ꯃꯅꯥ ꯃꯁꯤꯡ ꯑꯃꯨꯛ ꯊꯥꯕꯅꯤꯅ ꯊꯕꯛꯇꯤ ꯆꯤꯜꯂꯝꯅꯤ ꯅꯣꯡꯃꯗ
ꯎꯝ ꯆꯤꯟꯂꯤ ꯑꯌꯨꯛꯇꯩ ꯀꯨꯝꯕꯅ ꯄꯨꯡ ꯇꯔꯥ ꯇꯔꯥꯃꯥꯊꯣꯏ ꯑꯗꯨꯋꯣꯡꯅꯤ ꯀꯥ ꯑꯣꯏꯗꯣꯏꯁꯦ ꯁꯤꯅ ꯂꯩꯗꯣꯏꯅꯦ
ꯆꯥꯛꯇꯤ ꯑꯗꯨꯝ ꯊꯦꯡ ꯊꯦꯡ ꯆꯥꯔꯦ ꯑꯗꯨꯗꯤ ꯅꯨꯡꯇꯤꯒꯤ
ꯆꯥꯏ ꯄꯨꯡ ꯕꯥꯔꯣ ꯇꯥꯕꯒ ꯌꯥꯎꯋꯤ ꯆꯥꯛ ꯆꯥ ꯀꯥꯟꯗ
ꯑꯣ ꯃꯅꯥ ꯃꯁꯤꯡꯒꯨꯝ ꯆꯥꯕꯅꯤꯅ ꯍꯛꯆꯥꯡꯗꯤ ꯑꯗꯨꯝ ꯐꯅꯤꯗ
ꯑꯦ ꯑꯗꯨꯏꯗꯤ ꯑꯗꯨꯝ ꯎꯔ ꯈꯪꯉꯅꯤ ꯁꯕꯥꯟꯁꯦ
ꯑꯣ ꯌꯥꯝ ꯅꯨꯡꯉꯥꯏ ꯚꯥꯏ ꯋꯥꯔꯤ ꯁꯥꯟꯅꯕꯁꯤꯦ ꯌꯥꯝ ꯅꯨꯡꯉꯥꯏ ꯑꯗꯣ ꯃꯅꯥ ꯃꯁꯤꯡꯗꯨ ꯁꯨꯃꯥꯏꯅ ꯇꯧꯁꯦ ꯑꯩ ꯄꯥꯎ ꯐꯥꯎꯔꯒ ꯅꯣꯡꯃ ꯐꯖꯅ ꯂꯥꯛꯑꯒꯦ ꯒꯥꯔꯤ ꯑꯆꯧꯕ ꯇꯣꯒ ꯑꯗꯣ ꯈꯔ ꯂꯧꯖꯤꯜꯂꯒꯦ
ꯍꯧꯖꯤꯛꯀꯟ ꯕꯥꯏꯗꯤ ꯀꯩꯗꯧꯔꯦꯅꯣ
ꯑꯁ ꯑꯩ ꯊꯕꯛ ꯁꯨꯕꯃꯃꯝ ꯈꯪꯗꯗ ꯑꯗꯨꯝ ꯏꯃꯥꯟꯅꯕ ꯃꯈꯩꯒ ꯀꯣꯏꯕ ꯈꯔ ꯆꯠ ꯑꯗꯩꯗꯤ ꯁꯨꯝ ꯀꯩ ꯍꯥꯏꯅꯤ ꯈꯪꯗꯦ ꯇꯐꯝ ꯑꯃ ꯈꯪꯗꯦꯗ ꯑꯗꯨꯝ ꯄꯪꯂꯪꯂꯩ ꯂꯩ ꯃꯔꯨꯞ ꯈꯔ ꯄꯨꯟ ꯒꯦꯝ ꯈꯔ ꯁꯥꯟꯅ ꯑꯗꯨꯃꯥꯏꯅ ꯇꯧꯔꯒ ꯃꯇꯝ ꯃꯥꯡꯍꯜꯂꯦ ꯍꯥꯏꯇꯥꯔꯦ
ꯎꯝ ꯁꯣꯝꯗ ꯂꯥꯛꯑꯣ ꯀꯩꯅꯣ ꯍꯁꯥꯡ ꯅꯥꯄꯤ ꯀꯩꯀꯩ ꯊꯥꯕꯁꯤ ꯌꯥꯎꯔꯔꯣ ꯀꯩꯅꯣ
ꯌꯥꯏ ꯊꯥꯕ ꯌꯥꯎꯗ꯭ꯔꯁꯨ ꯚ ꯑꯩꯅ ꯊꯥꯕꯅꯤꯅ ꯑꯩꯅ ꯂꯧꯔꯔꯒꯦ ꯑꯗꯨꯒ ꯁꯣꯝꯗꯁꯨ ꯏꯃꯥ ꯍꯣꯏ ꯇꯧꯔꯒ ꯇꯥꯟꯅꯔꯒ ꯌꯣꯜꯂꯒ ꯁꯦꯟꯗꯣꯡ ꯈꯔ ꯐꯪꯉꯒ ꯆꯥꯎꯈꯠ ꯉꯝꯕꯔ ꯌꯦꯡꯉꯒꯦ ꯈꯔ
ꯎꯝ ꯃꯣꯏꯔꯥꯡ ꯉꯥ ꯁꯣꯝꯗꯁꯨ ꯅꯪ ꯌꯥꯅꯤ ꯍꯥꯏꯔꯗꯤ ꯊꯤꯟꯗꯣꯛ ꯊꯤꯟꯖꯤꯟ ꯇꯧ ꯌꯥꯏꯅꯤ ꯅꯪꯅ
ꯑꯣ ꯑꯩ ꯅꯉꯣꯟꯗ ꯗꯤꯜꯂꯤꯕꯦꯔꯤ ꯑꯗꯨꯝ ꯆꯠꯆꯕ ꯌꯥꯏꯑꯦꯕ
ꯑ ꯌꯥꯏꯅꯦ ꯆꯧ ꯂꯩꯔꯗꯤ
ꯑꯣ ꯌꯥꯝ ꯐꯩ ꯑꯩꯈꯣꯏ ꯇꯥꯇꯥ ꯃꯦꯖꯤꯛ ꯑꯃꯗꯤ ꯂꯩꯕꯅꯤ ꯑꯗꯨꯑꯣꯏꯗꯤ ꯑꯗꯨꯏꯗꯨꯣ ꯁꯦꯝꯖꯤꯜꯂꯁꯤ ꯍꯥꯏꯔꯒꯦ ꯍꯣꯔꯦꯟ ꯏꯃꯥ ꯍꯣꯏꯗ ꯑꯗꯨꯒ ꯑꯗꯨꯗ ꯑꯣꯏꯅ ꯄꯨꯔꯒ ꯌꯣꯜꯂꯒ ꯑꯩꯈꯣꯏꯅ ꯍꯖꯤꯛꯇꯤ ꯃꯥꯥꯏꯞꯀ ꯇꯧꯔꯒꯁꯨ ꯂꯩꯔꯛ ꯈꯨꯜꯂꯛꯇ ꯌꯣꯟꯕ ꯃꯌꯥꯝ ꯆꯠꯅꯕꯅꯤꯅꯦ
ꯎꯝ ꯆꯠꯄꯅꯤ ꯆꯠꯄꯅꯤ ꯏꯟꯖꯥꯡ ꯅꯥꯄꯤ
ꯎꯝ ꯑꯩꯈꯣꯏꯅ ꯑꯃꯨꯛ ꯈꯔ ꯅꯍꯥ ꯑꯣꯏꯕꯁꯤ ꯏꯀꯥꯏꯕꯒꯤꯀꯣ ꯑꯗꯨꯝ ꯆꯠꯄꯗꯣ꯫ ꯑꯗꯨ ꯁꯨꯝ ꯂꯩꯔꯤ ꯃꯤꯅ ꯍꯦꯟꯖꯤꯟꯒꯤꯕꯅꯤ
ꯑꯦ ꯑꯗꯨ ꯌꯦꯡꯂꯩꯔꯗꯤ ꯌꯥꯔꯣꯏ ꯁꯦꯟ ꯇꯥꯟꯕꯗ ꯅꯍꯥ ꯑꯣꯏꯕ ꯀꯥꯏꯗ
ꯍꯣꯏ ꯀꯜꯂꯤꯉꯩꯗ ꯇꯥꯜꯍꯧꯗ꯭ꯔꯗꯤ ꯑꯩꯈꯣꯏꯁꯨ ꯈꯜꯂꯛꯑ ꯑꯃꯨꯛ
ꯏꯃꯥ ꯕꯕꯥ ꯑꯣꯏꯔꯗꯤ ꯑꯍꯟ ꯑꯣꯏꯖꯤꯡꯉꯤꯅꯤ ꯄꯩꯁꯥ ꯇꯥꯟꯕꯗꯤ ꯉꯝꯃꯛꯑꯣꯏ꯫
ꯎꯝ ꯆꯨꯝꯃꯤ ꯑꯗꯨꯁꯨ ꯑꯗꯨꯗꯤ ꯑꯩ ꯏꯃꯥꯈꯣꯏ ꯋꯥꯔꯤ ꯁꯥꯔꯨꯔꯒꯦ ꯍꯣꯔꯦꯟꯗꯨꯣ ꯐꯅ ꯒ꯭ꯌꯥꯟ ꯇꯥꯅ ꯆꯪꯉꯒ ꯑꯗꯨꯒ ꯚꯥꯏꯗ ꯄꯥꯎ ꯄꯤꯔꯛꯑꯒꯦ ꯑ ꯁꯨꯃꯥꯏꯅ ꯇꯧ ꯀꯣꯕꯤ ꯅꯨꯡꯕꯤꯗꯣ ꯈꯔ ꯃꯊꯪꯒꯤ ꯅꯣꯏ ꯍꯦꯛꯑꯝꯗꯥꯏ ꯌꯧꯔꯛꯄꯩꯗꯣ
ꯎꯝ
ꯍꯥꯏꯐꯦꯠ ꯄꯥꯎ ꯂꯧꯕꯤꯔꯛꯑꯣ ꯑꯩꯉꯣꯟꯗꯁꯨ ꯑꯩꯅ ꯀꯥꯎꯈ꯭ꯔꯁꯨ ꯑꯗꯨꯒ ꯑꯩ ꯁꯔꯨꯛ ꯑꯣꯏꯅ ꯐꯅ ꯈꯥꯛꯄꯤꯔꯝꯃꯣ ꯃꯣꯔꯇꯦꯛꯀꯨꯝꯕ ꯀꯣꯕꯤꯒꯨꯝꯕꯅ ꯈꯔ ꯌꯥꯝ ꯄꯥꯝꯃꯦ ꯍꯧꯖꯤꯛꯇꯤ ꯁꯥꯒꯠꯂꯕꯃꯤꯅꯤꯅ ꯆꯝꯊꯣꯡꯒꯨꯝꯕꯁꯤꯅ ꯈꯔ ꯍꯥꯎꯅꯔꯅꯦꯕ ꯌꯦꯟꯁꯥꯡꯗꯤ
ꯑꯥ ꯑꯗꯨ ꯍꯥꯏꯔꯒ ꯉꯔꯥꯡꯗꯨ ꯃꯣꯏꯔꯥꯡꯗ ꯊꯤꯟ ꯆꯠ ꯃꯅꯦ
ꯑꯣ ꯃꯣꯏꯔꯥꯡ ꯂꯣꯝꯗ
ꯎꯝ ꯏꯁꯥꯡꯅꯄꯤ ꯌꯥꯝ ꯄꯨꯔꯒ
ꯍꯥ
ꯁꯤꯠꯇꯣꯔ ꯍꯥꯏꯔꯒ ꯁꯤꯠꯄꯗꯤ ꯁꯤꯠꯂꯦꯕꯨ ꯃꯣꯠꯇꯦꯛꯇꯤ ꯌꯥꯝ ꯂꯧꯈꯤꯗ꯭ꯔꯦ ꯀꯩ ꯃꯣꯏ ꯑꯁꯣꯝꯗꯁꯨ ꯊꯥꯅꯩꯑꯅ
ꯍꯣꯏ ꯌꯨꯝ ꯌꯨꯝꯗꯁꯨ ꯑꯗꯨꯝ ꯍꯣꯏꯗꯤ ꯏꯟꯁꯥꯡ ꯅꯥꯄꯤ ꯑꯗꯨꯝ ꯂꯝ ꯈꯔꯥ ꯈꯔꯥ ꯍꯥꯡꯅꯕꯗ ꯑꯗꯨꯝ ꯊꯥꯖꯤꯟꯅꯔꯝꯃꯤ ꯃꯤ ꯃꯈꯩꯁꯤꯁꯨ ꯂꯩꯅꯗꯕꯤꯗ
ꯎꯝ ꯃꯣ ꯇꯦꯛꯇꯤ ꯂꯦꯝꯃꯦ ꯍꯧꯖꯤꯛꯁꯨ ꯂꯩꯔꯤ ꯁꯤꯠꯈꯤꯗ꯭ꯔꯦ ꯌꯨꯝ ꯌꯨꯝ ꯊꯥꯅꯩꯑꯦꯗ ꯂꯧ ꯌꯥꯗ꯭ꯔꯦ
ꯄꯣꯠꯇꯤ ꯑꯗꯨꯝ ꯈꯔ ꯁꯤꯠꯄ ꯅꯠꯇ꯭ꯔꯣ
ꯁꯤꯠꯂꯤꯗ ꯑꯇꯩꯗꯤ
ꯑꯣ ꯅꯣꯏ ꯀꯅꯥ ꯀꯅꯥ ꯆꯠꯂꯒ ꯊꯥꯔꯨꯒꯦ ꯌꯨꯝꯒꯤ ꯑꯍꯟ ꯃꯈꯩꯒ ꯇꯧꯔ ꯆꯠꯂꯤꯔꯣ ꯅꯟꯇꯒ ꯕꯥꯏꯛ ꯈꯛꯇ ꯆꯠꯂꯤꯔꯣ
ꯑꯩꯒ ꯏꯅꯥꯎ ꯑꯃꯒ ꯆꯠꯄꯅꯦ
ꯑꯣ ꯍꯜꯂꯣ ꯑꯥ ꯑꯣ ꯁꯦꯟꯗꯣꯡꯗꯤ ꯈꯔ ꯑꯗꯨꯝ ꯐꯪꯕ ꯅꯠꯇ꯭ꯔꯣ
ꯐꯪꯉꯦ ꯑꯗꯨꯝ
ꯍꯣꯏꯅ ꯅꯣ
ꯏꯁꯥꯡ ꯅꯥꯄꯤ ꯑꯗꯨꯝ ꯀꯩ ꯍꯥꯏꯅꯤ ꯃꯄꯨꯟ ꯈꯔ ꯄꯨꯔꯒ ꯑꯩꯈꯣꯏꯅ ꯑꯃꯨꯛ ꯒꯥꯔꯤ ꯑꯩꯈꯣꯏ ꯂꯥꯛꯆꯕꯅꯤꯅ ꯑꯃꯨꯛ ꯊꯥꯎꯒꯤ ꯒ ꯍꯥꯑ ꯈꯤꯇꯪ ꯍꯦꯟꯒꯠꯂ ꯌꯣꯜꯂꯦꯕ
ꯑꯥ
ꯂꯧꯕ ꯂꯥꯛꯄ ꯃꯤꯗꯤ ꯌꯥꯝ ꯀꯥꯟꯅꯩ
ꯑꯣ ꯃꯐꯝꯗ ꯗꯥꯏꯔꯦꯛ ꯂꯧꯕꯁꯤꯅ ꯀꯥꯟꯅ ꯍꯦꯜꯂꯦꯕ
ꯎꯝ ꯑꯩꯈꯣꯏꯅꯁꯨ ꯍꯥꯞꯄꯤꯔꯅꯤ ꯃꯣꯏꯅꯁꯨ ꯑꯥꯗ ꯊꯥꯎꯒꯤ ꯍꯥꯏ ꯁꯦꯟ ꯍꯦꯟꯒꯠꯂꯨꯒ ꯌꯥꯝ ꯀꯥꯟꯅꯩꯑꯕ
ꯍꯣꯏꯅꯦ ꯂꯂꯣꯟꯕꯤ ꯃꯈꯩꯅ ꯇꯧꯔꯤꯁꯤꯁꯨ ꯑꯗꯨꯃꯥꯏꯅꯅꯤꯅꯦ ꯉꯟꯅ ꯉꯟꯅ ꯑ
ꯂꯥꯛꯑꯣ ꯍꯥꯏꯁꯦ
ꯍꯣꯏ ꯌꯥꯏ ꯌꯥꯏ ꯑꯗꯨꯗꯤ ꯑꯩ ꯏꯃꯥꯈꯣꯏ ꯋꯥꯔꯤ ꯐꯅ ꯁꯥꯗꯣꯛꯑꯒꯦ ꯑꯗꯨꯒ ꯍꯟꯗꯛꯀꯤ ꯅꯣꯏ ꯏꯟꯁꯥꯡ ꯅꯥꯄꯤ ꯍꯦꯛꯄꯒꯤ ꯃꯇꯝꯗꯣ ꯑꯗꯨ ꯆꯞ ꯆꯥꯅ ꯑꯩ ꯂꯥꯡꯉꯥꯏ ꯇꯧꯔꯒꯦ ꯑꯗꯨ ꯚꯥꯏꯅꯁꯨ ꯑꯩ ꯈꯔ ꯈꯪꯅ ꯑꯗꯨꯝ ꯁꯥꯕꯤꯔꯛꯑꯣꯀꯣ
ꯎꯝ ꯁꯥꯗꯣꯏꯅꯦ ꯁꯥꯗꯣꯏꯅꯦ
ꯑꯗꯣ ꯂꯩꯀꯥꯏꯗ ꯀꯩꯗ ꯁꯨꯝ ꯑꯩꯁꯨ ꯑꯩꯈꯣꯏ ꯀꯛꯆꯤꯡ ꯂꯝꯕꯤꯔꯣꯝꯗ ꯌꯣꯜꯉꯥꯏ ꯇꯧꯔꯒꯦ ꯑꯗꯨꯝ ꯍꯧꯖꯤꯛꯇꯤ ꯀꯅꯥ ꯀꯅꯥ ꯂꯩꯒꯦ
ꯍꯨꯖꯤꯛꯇꯤ ꯑꯉꯥꯡ ꯃꯈꯩ ꯋꯥ ꯁꯥꯟꯅꯩ ꯁꯥꯟꯅ ꯌꯦꯡꯉꯝꯕꯅꯤ ꯄꯣꯊꯥ
ꯑꯣ ꯉꯁꯥꯏ ꯋꯥꯏ ꯑꯌꯨꯛ ꯊꯕꯛ ꯋꯥꯅ ꯁꯨꯔꯨꯕꯅꯤꯅ ꯑꯉꯥꯡ ꯃꯈꯩ ꯌꯦꯡꯉꯒ ꯉꯥꯏꯍꯥꯛ ꯄꯣꯊꯥ ꯑꯗꯨꯁꯨ ꯅꯨꯡꯉꯥꯏꯕꯅꯤ꯫
ꯎꯝ ꯎꯝ ꯂꯝꯈꯥꯏꯔꯣꯝ ꯗꯗꯤ ꯍꯦꯟꯖꯥꯡ ꯅꯥꯄꯤ ꯌꯣꯟ ꯎꯗ꯭ꯔꯣ꯫
ꯃꯣꯏ ꯑꯗꯨꯝ ꯌꯣꯟꯅꯕꯗꯤ ꯈꯔꯗꯤ ꯑꯗꯨꯝ ꯃꯣꯏꯁꯨ ꯌꯣꯟꯅꯔꯁꯨ ꯑꯩꯈꯣꯏꯁꯨ ꯑꯩꯈꯣꯏ ꯂꯩꯀꯥꯏ ꯂꯩꯀꯥꯏ ꯁꯨꯝ ꯀ꯭ꯂꯞ ꯀꯨꯝꯕ ꯂꯩꯅꯕꯅꯤꯅ ꯑꯗꯨꯝꯕꯗ ꯑꯗꯨꯝ ꯑꯍꯟ ꯃꯈꯩꯅ ꯌꯣꯟꯕꯗꯩꯁꯨ ꯂꯩꯔ ꯆꯥꯔꯦ ꯏꯃꯥꯈꯣꯏꯅ ꯂꯧꯗ ꯀꯩꯗ ꯊꯥꯕ ꯈꯣꯠꯄꯗꯨꯁꯨ ꯑꯗꯨꯝ ꯄꯨꯔ ꯆꯥꯔꯦ ꯑꯗꯨꯏꯗꯤ ꯏꯟꯁꯥꯡ ꯅꯥꯄꯤ ꯋꯥꯠꯄꯗꯤ ꯋꯥꯠꯇꯦ ꯑꯗꯨꯑꯣꯏꯁꯨ ꯁꯨꯝ ꯁꯦꯟꯊꯣꯛ ꯂꯝꯕꯤꯗꯣ ꯑꯃ ꯊꯤꯔꯛꯄ ꯑꯩꯅ ꯁꯨꯝ ꯇꯧꯕꯝꯗꯨ ꯈꯪꯗ꯭ꯔꯝꯅꯤꯅ꯫
ꯑꯈꯣꯏ ꯅꯪ ꯂꯥꯛꯄ ꯐꯔꯛ ꯇꯥꯅꯤ ꯍꯥꯏꯖꯨ ꯕꯖꯥꯔꯔꯣꯝꯗꯨ ꯏꯁꯥꯡ ꯋꯥꯠꯂꯗꯤ ꯂꯥꯛꯀꯦ꯫ ꯇꯧꯅꯩ
ꯌꯥꯏ ꯑꯗꯨꯗꯤ ꯑꯩ ꯑꯗꯨꯝ ꯕꯥꯖꯔ ꯍꯣꯏ ꯑꯩꯈꯣꯏꯁꯨ ꯕꯥꯖꯔ ꯑꯃꯨꯛ ꯑꯃꯨꯛ ꯆꯠꯄ ꯌꯧꯋꯦ ꯑꯗꯨꯀꯥꯟꯗ ꯑꯍꯟ ꯑꯗꯨꯝ ꯑꯍꯟ ꯀꯣꯟꯇꯦꯛ ꯈꯔ ꯊꯝꯅꯔꯒ ꯑꯗꯨꯝ ꯌꯥꯅꯤꯗ ꯄꯥꯎ ꯁꯨꯃꯥꯢ ꯇꯧꯔꯒ ꯑꯩꯁꯨ ꯑꯗꯨꯝ ꯍꯥꯏꯕꯤꯒꯦ ꯑꯩꯈꯣꯏ ꯏꯃꯥ ꯑꯍꯟ ꯈꯣꯏꯁꯨ ꯌꯣꯟꯂꯦ ꯃꯣꯏ ꯑꯗꯨꯝ ꯀꯨꯜꯞꯇ ꯏꯟꯖꯥꯡ ꯅꯥꯄꯤ ꯕꯥꯖꯔ ꯗꯩ ꯇꯦꯛꯎꯔꯒ ꯌꯣꯟꯕꯅꯦꯕ ꯁꯦꯟꯗꯣꯡ ꯀꯩꯁꯨ ꯌꯥꯝꯕ ꯃꯣꯏꯕ
ꯎꯝ
ꯑꯗꯨꯅ ꯑꯩꯅ ꯑꯗꯨꯗꯩ ꯂꯧꯔꯒ ꯃꯣꯏꯗ ꯑꯣꯏꯅ ꯄꯤꯕꯤꯔꯒ ꯃꯣꯏꯁꯨ ꯁꯦꯟꯗꯣꯡ ꯈꯔ ꯀꯥꯖꯅꯕ ꯑꯩꯉꯣꯟꯗꯁꯨ ꯀꯥꯟꯅꯅꯕ꯫
ꯁꯥ ꯁꯥ ꯌꯦꯟ ꯀꯩꯀꯩ ꯆꯥꯕꯥꯗꯩꯗꯤ ꯃꯅꯥ ꯃꯁꯤꯡ ꯆꯥꯕꯅꯗꯤ ꯐꯥꯕꯅꯤꯅꯦ꯫
ꯍꯣꯏ ꯃꯅꯥ ꯃꯁꯤꯡ ꯍꯥꯏꯁꯦ ꯑꯍꯟ ꯃꯈꯩꯁꯨ ꯅꯥꯔꯣꯏꯗꯣꯏ ꯃꯅꯥ ꯃꯁꯤꯡ ꯆꯥꯔꯒ ꯂꯩꯥꯏꯅꯥ ꯇꯤꯟꯅꯥ ꯆꯦꯟꯗꯕꯤꯗ ꯂꯩꯔꯝꯃꯤꯅꯦ ꯍꯧꯖꯤꯛꯀꯥꯟꯒꯤ ꯂꯥꯏꯅꯥ ꯇꯤꯟꯅꯥ ꯖꯥꯠ ꯖꯥꯠ ꯊꯣꯛꯂꯛꯏ ꯃꯌꯥꯝꯁꯤꯒ ꯑꯗꯨ ꯑꯃꯨꯛ ꯈꯔ ꯑꯃꯅ ꯍꯥꯏꯌꯦꯕ ꯍꯤꯗꯥꯛ ꯀꯥꯞꯄ ꯄꯣꯠ ꯆꯥꯕꯗꯨ ꯐꯠꯇꯦ ꯈꯣꯠꯇꯦ ꯑꯗꯨꯃꯥꯏꯅ ꯍꯥꯏꯅꯩꯑꯦꯕ ꯑꯗꯨꯏꯅꯦ ꯑꯩꯅ ꯚꯥꯏꯗ ꯍꯤꯗꯥꯛ ꯀꯥꯞꯄꯔꯥ ꯈꯣꯠꯄ꯭ꯔꯥ ꯍꯪꯉꯛꯏꯗꯣ
ꯑ ꯑꯗꯨꯗꯤ ꯑꯩꯈꯣꯏꯗꯤ ꯀꯥꯏ ꯍꯤꯗꯥꯛ ꯀꯥꯏ ꯇꯤꯟꯒꯤ ꯈꯛꯇꯅ ꯊꯥꯔꯤ ꯇꯤꯟꯋꯣꯡ ꯌꯥꯝꯃꯟ ꯂꯩꯁꯦ ꯊꯥꯔꯤꯝ ꯑꯇꯩꯗꯤ ꯑꯃꯨꯛ ꯊꯥꯗꯦꯗ
ꯍꯣꯏ ꯗꯥꯏꯔꯦꯛ ꯃꯥꯥꯏ ꯂꯩꯕꯥꯛꯀꯤ ꯂꯩꯍꯥꯎꯒꯤ ꯑꯁꯦꯡꯕꯗꯨ ꯑꯗꯨꯝ ꯉꯥꯛꯇ ꯁꯤꯖꯤꯟꯅꯔꯕꯅꯤꯅ ꯑꯗꯨꯝ ꯐꯅꯤꯗ ꯌꯦꯪꯉꯥꯒꯦ ꯑꯩꯁꯨ ꯑꯗꯨꯃꯥꯏ ꯇꯧꯔꯒ ꯍꯥꯏꯔꯒ ꯇꯤꯟ ꯆꯥꯏꯕ ꯅꯠꯇꯦ ꯍꯤꯗꯥꯛ ꯆꯥꯏꯕ ꯅꯠꯇꯦ ꯈꯣꯠꯇꯦ ꯍꯥꯏꯔꯒ ꯑꯍꯟ ꯃꯈꯩꯗꯀꯣ ꯑꯗꯨꯃꯥꯏꯅ ꯇꯧꯔ ꯃꯣꯏꯗ ꯇꯝꯃꯒ ꯃꯣꯏ ꯃꯍꯥꯎꯗ ꯑꯗꯨꯝ ꯈꯪꯖꯅꯤꯗ ꯃꯤꯑꯣꯏꯕꯅꯤꯅ ꯆꯥꯔ ꯆꯥꯔ ꯈꯪꯉꯗꯧ
ꯀꯩ ꯃꯊꯦꯜꯗꯤ ꯆꯥꯕꯅꯤ ꯉꯁꯤ
ꯉꯁꯤ ꯑꯌꯨꯛ ꯀꯩꯅꯣ ꯇꯧꯔꯦ ꯍꯣꯇꯦꯜꯗꯒꯤ ꯑꯣꯏꯅ ꯂꯩꯔ ꯆꯥꯔꯦ ꯑꯗꯨꯁꯨ ꯊꯥꯎ ꯆꯥꯁꯤꯜꯂꯤꯕꯅꯤ ꯑꯗꯨꯁꯨ ꯑꯗꯨꯝꯕꯗꯨ ꯄꯥꯝꯗꯅꯕ ꯑꯩꯈꯣꯏꯅ ꯆꯝꯊꯣꯡꯒꯨꯝꯕ ꯄꯥꯝꯕ ꯆꯥꯛ ꯌꯦꯁꯥꯡꯗꯣ ꯑꯌꯨꯛꯇꯗꯤ ꯅꯪꯅꯗꯕ ꯊꯕꯛ ꯆꯠꯅꯕ ꯀꯩꯗꯧꯅꯕ ꯌꯥꯎꯔꯀꯥꯟꯗ ꯍꯣꯇꯦꯜꯗꯩ ꯂꯩꯔ ꯆꯥꯈ꯭ꯔꯦ ꯉꯁꯥꯏ
ꯑꯣꯝ
ꯍꯣꯇꯦꯜꯒꯤ ꯊꯨꯝ ꯊꯥꯎꯁꯤꯅꯤ ꯌꯥꯝ ꯍꯦꯟꯖꯤꯜꯂ ꯆꯥꯔꯤꯁꯦ ꯑꯩꯈꯣꯏꯅ ꯑꯃꯨꯛ ꯁꯤꯅ ꯍꯛꯆꯥꯡ ꯐꯍꯟꯗ꯭ꯔꯦ
ꯃꯅꯥ ꯃꯁꯤꯡ ꯌꯥꯝ ꯋꯥꯠꯂ ꯃꯥꯗꯤ ꯏꯇꯥꯎꯁꯦ
ꯋꯥꯠꯂꯦ ꯑꯩꯈꯣꯏ ꯁꯣꯝꯗ ꯑꯗꯨꯝ ꯏꯃꯥꯅꯁꯨ ꯀꯩꯁꯨ ꯂꯧꯗ ꯌꯥꯝ ꯊꯥꯕ ꯅꯠꯇꯕꯅ ꯃꯔꯛ ꯃꯔꯛ ꯈꯛꯇꯅꯤ ꯏꯃꯥꯅ ꯂꯧꯗꯩ ꯄꯣꯔꯛꯄ ꯑꯇꯩꯗꯤ ꯂꯩꯔꯒ ꯑꯅꯝ ꯆꯥꯕꯅꯦꯕ ꯂꯩꯕ ꯍꯥꯏꯁꯤꯁꯨ ꯍꯤꯗꯥꯛ ꯆꯥꯢꯃꯤ ꯆꯥꯏꯗꯦ ꯈꯪꯗꯦ ꯑꯗꯨꯃꯥꯏꯅ ꯇꯧꯔꯒ ꯑꯗꯨꯝ ꯊꯣꯡꯅꯕꯅꯤꯅ
ꯍꯧꯖꯤꯛ ꯀꯣꯕꯤꯕꯨ ꯀꯌꯥꯝ ꯄꯤꯔꯤ ꯑꯗꯣꯝꯗ
ꯃꯃꯜꯁꯤꯗꯤ ꯈꯪꯗ꯭ꯔꯦ ꯑꯩꯁꯨ ꯊꯣꯏꯗꯣꯛꯄ ꯍꯥꯏꯗꯤ ꯑꯩꯅ ꯕꯖꯥꯔ ꯀꯥꯗ ꯈꯣꯠꯇ ꯂꯩꯔꯨꯗ꯭ꯔꯕꯅꯤꯅ ꯏꯃꯥꯍꯣꯏꯅ ꯂꯩꯔꯛꯄꯅꯤꯅ
ꯁꯣꯝꯗꯗꯤ ꯀꯣꯕꯤ ꯌꯥꯝ ꯄꯥꯟꯕꯅꯦ ꯍꯣꯡꯉꯤꯅꯦ ꯑꯗꯣꯝꯗ ꯄꯨꯔꯛꯑꯗꯤ ꯈꯣꯡ ꯍꯣꯡ ꯊꯥꯗꯣꯛꯄꯤꯒꯦ ꯇꯧꯕ
ꯑꯣ ꯌꯥꯏ ꯑꯗꯨꯗꯤ ꯍꯟꯗꯛꯀꯤ ꯃꯇꯥꯡꯁꯤꯗ ꯑꯩ ꯍꯦꯛꯇ ꯂꯥꯛꯑꯒ ꯅꯣꯏꯗ ꯈꯔ ꯌꯥꯝꯅ ꯊꯣꯛ ꯂꯧꯔꯒꯦ ꯏꯃꯥ ꯍꯣꯏ ꯇꯥꯟꯅꯔꯨꯔꯑꯒ ꯏꯃꯥꯒ ꯑꯣꯏꯣꯏꯔꯁꯨ ꯂꯥꯛꯀꯦ ꯏꯃꯥꯒ ꯌꯦꯡꯃꯤꯟꯅꯕ ꯑꯣꯏꯅ ꯃꯐꯝꯗꯨꯁꯨ
ꯍꯣꯢ ꯍꯣꯢ
ꯑꯣ ꯑꯗꯨ ꯎꯝ ꯚꯥꯏ ꯑꯗꯨꯗꯤ ꯑꯩꯁꯨ ꯀꯩꯅꯣ ꯇꯧ ꯏꯃꯥꯅꯕ ꯃꯈꯩ ꯄꯨꯜꯂꯤ ꯑꯗꯨ ꯊꯝꯃꯒꯦ
ꯍꯣꯏ ꯑꯩꯁꯨ ꯋꯥꯁꯨꯝ ꯐꯥꯝ ꯀꯨꯝꯗꯣꯔꯦ
ꯍꯣ ꯊꯃꯦ ꯊꯃꯦ
ꯑꯣ